ꯄꯥꯈꯛ ꯀꯕ꯭ꯔꯣ
ꯀꯩꯅꯣ ꯀꯨꯏꯗꯦꯗ ꯅꯪꯁꯨ ꯀꯣꯂꯛꯄ ꯍꯦꯛ ꯄꯥꯏꯈꯠꯂꯒ
ꯀ ꯂ ꯍꯦꯛ ꯄꯥꯏꯊꯠꯄ꯭ꯔꯣ
ꯍꯣꯏꯗ ꯑꯩꯅ ꯉꯁꯥꯏ ꯍꯥꯏꯕꯤ ꯅꯪ ꯁꯥꯔꯤ ꯃꯥꯜꯂꯦꯅꯦ ꯑꯩ ꯑꯝꯇꯧ
ꯎꯝ
ꯎꯝ ꯑꯥ ꯃꯈꯥꯗꯒꯤ ꯋꯥꯔꯤ ꯁꯥꯕ ꯃꯥꯜꯂꯦ
ꯑ ꯃꯈ ꯀꯥꯜ ꯂꯣꯏ ꯊꯕ ꯃꯥꯂꯦ
ꯎꯝ
ꯑꯩꯗꯣ ꯑꯥ ꯃꯈꯥꯗꯤ ꯋꯥꯔꯤ ꯁꯥꯟꯗꯦ
ꯑ ꯃꯊꯛꯗꯤ ꯋꯥꯔꯤ ꯁꯥꯕ꯭ꯔꯣ
ꯑ ꯊꯥꯛꯊ ꯀꯅꯦ
ꯑꯆꯥ
ꯆꯥꯥꯛꯂꯗ ꯅꯤꯡ ꯅꯤꯡ
ꯀꯣꯛ ꯆꯤꯛꯄ꯭ꯔꯥ ꯀꯩꯅꯣꯝꯃ ꯇꯧꯔ ꯂꯩꯔ
ꯑꯩ ꯁꯃꯖ ꯅꯗꯝ
ꯑꯣꯏꯕꯨ ꯃꯥꯂꯦ ꯇ꯭ꯋꯦꯟꯇꯤ ꯊ꯭ꯔꯤ ꯂꯞ ꯗꯗꯥꯏꯃꯟ ꯐꯦꯃꯤꯂꯤ ꯁꯇ꯭ꯔꯥꯏꯛ ꯟ ꯏꯟꯗꯤꯌꯥꯁꯦ
ꯋꯥꯔꯤ ꯁꯥꯔꯒ ꯅꯪꯅ ꯀꯔꯤ ꯄꯥꯔ ꯂꯩꯕ꯭ꯔꯣ ꯂꯥꯏꯔꯤꯛ ꯌꯥꯝ ꯄꯥꯕ ꯂꯩꯕꯣ
ꯇꯔꯛꯄꯥꯗꯤꯗ
ꯀꯗꯧ ꯂꯩꯕ ꯃꯤ ꯀꯌꯥꯝꯗꯤ ꯋꯥꯔꯤ ꯁꯥꯟꯅꯔꯦ
ꯃꯔꯤꯃꯗꯤ ꯁꯥꯟꯅꯔꯦ
ꯐꯩꯅꯦ
ꯑꯁ ꯑꯩ ꯋꯥꯔꯦꯅꯤ ꯇꯤ ꯂꯥꯏꯔꯤꯛ ꯄꯥꯅꯤꯅ ꯄꯥꯅꯤꯅ ꯂꯩꯔꯒ ꯐꯨꯠꯕꯣꯜ ꯌꯦꯡꯕ ꯋꯥꯔꯤ ꯁꯥꯔꯒ ꯑꯩꯕ ꯌꯥ ꯌꯥꯗ꯭ꯔꯔꯤꯅꯕ ꯑꯩ ꯑꯩꯁꯦ ꯌꯥꯗ꯭ꯔꯁꯤ ꯅꯦꯝꯒꯤ ꯑꯣꯏ
ꯑꯗꯨ ꯄꯥꯎꯁ ꯍꯥꯏꯔꯣ ꯅꯪꯗꯤ ꯄꯅꯤꯡꯗ ꯀꯔꯤ ꯎꯄꯥꯏ ꯂꯩꯕ꯭ꯔꯣ ꯑꯩꯅꯗꯤ ꯅꯠꯇ꯭ꯔꯦ ꯅ ꯅꯪ ꯀꯣꯔꯝ ꯇꯧꯅꯤꯡ ꯃ
ꯑꯌꯨꯛꯇ ꯑꯗꯨꯝ ꯉꯟꯅ ꯍꯣꯠꯄ ꯃꯤ ꯗ꯭ꯔꯣꯞ ꯇꯧꯕꯤꯅꯤꯡꯉꯥꯏ ꯃꯔꯨꯞ ꯑꯩꯏꯕꯨ ꯑꯗꯨꯗ ꯏꯅꯦ ꯕꯤꯔꯥꯁꯦ ꯐ
ꯑꯗꯨ ꯅꯪꯅ ꯅꯪꯅ ꯗ꯭ꯔꯣꯞ ꯇꯧꯕꯤꯗꯗꯤ ꯌꯥꯗꯕ꯭ꯔꯣ
ꯍꯣꯏ ꯕꯁ ꯏꯁꯇꯦꯁꯟ ꯐꯥꯎꯕ ꯗ꯭ꯣꯔꯞ ꯇꯧꯗ꯭ꯔꯗꯤ ꯈꯔ ꯂꯥꯞꯄꯅꯦꯕ
ꯑꯗꯨ ꯅꯪ ꯅꯨꯡꯇꯤꯒꯤ ꯑꯗꯨꯝ ꯗ꯭ꯔꯣꯕ ꯇꯧꯕꯗꯣ ꯀꯩꯒꯤꯅꯣ
ꯅꯪ ꯃꯣꯏ ꯄꯩꯁꯥ ꯆꯠꯄ ꯈꯣꯠꯄ ꯑꯗꯨꯝ ꯂꯄꯥ ꯆꯥꯝꯃ ꯆꯥꯝꯃꯉꯥꯃꯨꯛ ꯂꯧꯋꯦꯕ ꯑꯗꯨ ꯃꯣꯏ ꯕꯁ ꯏꯁꯇꯦꯁꯟ ꯐꯥꯎꯕ ꯑꯣꯏꯔꯁꯨ ꯑꯗꯨ ꯀꯗꯤ
ꯆꯥ
ꯑꯩꯅ ꯆꯠꯂꯗꯤ ꯂꯨꯄꯆꯥ ꯃꯥꯗ ꯑꯂꯤꯁ ꯑ ꯍꯞꯇꯥ ꯑꯃ ꯍꯞꯇꯥ
ꯁꯤꯔꯤꯗꯦꯁ ꯃ
ꯎꯝ ꯎꯝ
ꯃꯣꯏ ꯋꯥꯟ ꯗꯦꯗ ꯆꯠꯀꯗꯕ ꯊ꯭ꯔꯤ ꯗꯦꯇ ꯆꯠꯄꯤꯔꯤꯗꯅ
ꯍ ꯍ ꯎꯝ ꯉꯪꯁꯨ ꯋꯥꯔꯗꯤ ꯑꯩꯁꯨ ꯆꯨꯏꯔ ꯄꯣꯊꯥꯒꯦꯍꯒ ꯍꯥꯏꯕ ꯇꯔꯣ
ꯎꯝ
ꯍꯥꯏꯕꯍꯤꯗ
ꯈꯔ ꯂꯩꯔꯒ ꯌꯦꯡꯒꯦ
ꯑꯦ ꯍꯥꯏꯕ ꯍꯩꯇ꯭ꯔꯗꯤ ꯑꯩꯁꯨ ꯈꯪꯗ꯭ꯔꯦ
ꯎꯝ ꯀꯩꯅꯣꯉꯥꯡ ꯃꯆꯥꯅꯄꯥ ꯑꯄꯥ ꯇꯧ ꯂꯩꯔꯦ
ꯀꯩꯅ ꯂꯧꯕ ꯉꯗꯅꯦ ꯌꯥꯝ ꯍꯧꯖꯤꯛ ꯉꯁꯥꯏꯗꯒꯤ ꯇꯨꯝꯕꯅꯦꯕ ꯑꯗꯣ ꯍꯧꯖꯤꯛꯇꯤ ꯍꯧꯒꯠꯈ꯭ꯔꯦ ꯉꯁꯥꯏ ꯇꯨꯝꯕꯗꯩꯅ ꯋꯥꯔꯤ ꯁꯥꯟꯅꯁꯦ ꯍꯥꯏꯔꯦ ꯅꯪ ꯅ ꯑꯇꯣꯞꯄꯒ ꯑꯗꯨꯝ ꯁꯥꯟꯅꯍꯂꯔ
ꯎꯝ ꯑꯁ ꯀꯣꯂꯥꯛꯏꯅꯦ ꯑꯩ ꯄꯥꯏꯗ꯭ꯔꯗꯤ ꯌꯥꯔꯣꯏ ꯌꯥꯥꯛꯈꯣꯕ꯭ꯔꯥꯠꯇꯣ
ꯑꯥ
ꯍꯂꯣ
ꯎꯝ ꯎꯝ ꯎꯝ ꯎꯝ
ꯎꯝ ꯑꯆꯥ ꯑꯆꯥ
ꯑꯁ ꯇꯥꯏꯃꯤꯡꯒꯁꯤꯗꯤ ꯐꯖꯔꯦꯍꯦ
ꯆꯗꯣꯛꯔ
ꯂꯤꯕꯔꯤ ꯂꯑ ꯁꯟꯁꯀꯔꯤ
ꯁꯁ ꯂꯥꯛꯈ꯭ꯔꯦ ꯅꯣꯏꯒꯤ ꯗꯣꯔ ꯌꯧꯔꯑꯦ
ꯄꯖꯤꯂ ꯂꯅꯥ ꯀꯩꯅꯣꯃ ꯑꯩꯈꯣꯏ ꯂꯩꯀꯥꯏꯐꯥꯎ ꯊꯣꯛꯇ꯭ꯔꯗꯤ ꯌꯥꯔꯔꯣꯏ
ꯅ ꯂꯩꯀꯥꯏ ꯍꯥꯏꯕꯗꯤ ꯂꯥꯄ꯭ꯔꯣ
ꯃꯥ ꯄꯗꯤ ꯅ ꯅꯗꯣꯏꯁ
ꯊꯝꯃꯒꯦꯔꯣ
ꯊꯝꯗꯤ ꯊꯝꯃꯣꯏ ꯑꯗꯨꯝ ꯋꯥꯔꯤ ꯁꯥꯔꯒ ꯀꯥꯔꯛꯀꯦ ꯌꯥꯒꯔꯥ
ꯑ
ꯇꯠꯂꯒꯅ ꯅꯦꯔꯥꯛ ꯐꯪꯗ꯭ꯔꯒꯅ ꯇꯠꯂꯗꯅ ꯇꯠꯂꯗꯤ ꯎꯄꯥꯏ ꯂꯩꯇꯦ ꯅꯠꯇ꯭ꯔꯣ
ꯇ ꯐꯥꯏ ꯀꯧꯕꯤꯌꯨ
ꯎꯝ ꯁꯥꯏ ꯀꯅꯤꯡꯗ
ꯑꯩꯗꯤ ꯑꯣꯟꯂꯥꯏꯟꯒꯤ ꯄꯣꯠ ꯆꯩꯩꯁꯦ ꯌꯥꯝ ꯊꯥꯖꯗꯦꯅꯦ
ꯄ꯭ꯔꯤ
ꯑꯗꯤ ꯊꯥꯏ ꯀ ꯄꯣ ꯆꯩ ꯇꯗꯕ ꯊꯖꯗꯕ
ꯑ
ꯑꯗꯨꯗꯤ ꯑꯩꯗꯤ ꯏꯁꯥꯅ ꯑꯗꯨꯝ ꯂꯩꯕ ꯆꯠꯂꯦ ꯖꯥ ꯆꯂꯒ
ꯑꯩꯗꯤ ꯌꯥꯔ
ꯅꯁꯨ ꯏꯁꯀꯤꯟ ꯀꯦꯔ ꯇꯧꯕ꯭ꯔ ꯏꯁ ꯂꯩ
ꯁꯤꯗꯤꯗꯤ ꯁꯁꯀ꯭ꯗꯗꯗꯤ ꯌꯥꯔꯣꯌꯦ
ꯁꯟꯁꯀ꯭ꯔꯤꯟꯒ ꯂꯣꯁꯣꯟꯟ ꯇꯥꯏꯌꯦ ꯋꯟꯇꯔ ꯂꯩꯝ ꯇ ꯛꯇꯅꯤ ꯀꯩꯅꯣ ꯑꯩ ꯇꯧꯗꯦꯗ
ꯊꯉ ꯑꯗꯨꯗꯤ ꯀꯦꯌꯣ ꯀꯦꯌꯣ ꯅꯨꯄꯥꯁꯨ ꯀꯦꯒꯗꯕꯅꯦ ꯅꯪꯒꯤ ꯅꯃꯥꯟꯅꯕꯗꯨꯗꯤ ꯅꯨꯄꯤ ꯉꯧꯗ꯭ꯔꯗꯤ ꯃꯥꯜꯂꯦ ꯂꯧꯔꯦ ꯍꯥꯏꯅꯤ
ꯀꯅꯥꯗꯣ
ꯅꯨꯄꯤ ꯅꯨꯄꯤ ꯑꯃꯨꯕꯤ ꯄꯥꯝꯗꯦ ꯍꯥꯏꯌꯦꯦ ꯅꯪꯒꯤ ꯅꯃꯥꯟꯅꯕꯗꯣ ꯀ
ꯑ꯭ꯔꯣ
ꯇꯥꯕ꯭ꯔꯣ
ꯇꯌꯦ ꯇꯌꯦ ꯍꯧꯖꯤꯀꯤꯁꯨ ꯇꯥꯗꯦ
ꯀꯅꯤꯃꯤꯇ
ꯂꯧꯔꯕꯣ
ꯋꯥꯏ ꯐꯥꯏꯗꯤ ꯋꯥꯏ ꯐꯥꯏꯗꯤ ꯇꯠꯈ꯭ꯔꯦꯗꯣ ꯌꯥꯔꯦ ꯑꯗꯨꯝ ꯁꯥꯟꯅꯕꯗꯤ
ꯌꯥꯕ꯭ꯔꯥ
ꯌꯥꯏ
ꯌꯧꯗ꯭ꯔꯦ ꯌꯥꯝ ꯋꯥꯅ ꯆꯠꯂꯅꯦ
ꯎ ꯀꯩꯅꯣꯅꯦ ꯑꯩꯈꯣꯏꯒꯤꯗꯣ ꯑꯩꯈꯣꯏ ꯌꯨꯝꯗ ꯃꯈꯥꯗ ꯂꯩꯕꯅꯦꯕ ꯃꯊꯛ ꯇꯠ ꯂꯧꯗꯕ ꯄꯣꯠꯇꯣ
ꯃꯊꯛꯇ
ꯃꯊꯛ ꯇꯥ ꯍꯥꯏꯕꯗꯤ ꯏꯁꯇꯦꯔ ꯀꯦꯁ ꯂꯩꯕꯅꯦꯕ ꯏꯁꯇꯦꯌꯥꯔ ꯀꯦꯁ ꯏꯁꯇꯦꯞ ꯏꯁꯇꯦꯞ ꯂꯝꯕꯤꯗꯣ ꯂꯩꯀꯥꯏꯒꯤ ꯒꯜꯂꯤ
ꯑꯣ
ꯑꯗꯨꯗ ꯊꯣꯛꯄ
ꯆꯃꯁꯤ
ꯂꯥꯛꯀꯅꯤ ꯍꯥꯏꯔꯒ ꯂꯥꯛꯇꯦ ꯑꯩꯕꯨ ꯀꯔꯤ ꯍꯥꯏꯌꯣ ꯍꯥꯏꯕ꯭ꯔꯣ ꯁꯤꯗꯒꯤ ꯑꯩ ꯊꯣꯛꯈ꯭ꯔꯦ ꯁꯨ
ꯌꯥꯎꯔꯛꯀꯅꯤꯑ ꯀꯔꯤꯅꯣ ꯅꯪ ꯅꯪꯒꯤ ꯂꯝꯕꯤꯗ ꯌꯧꯔꯛꯑꯦꯁꯨ ꯍꯥꯏꯗ꯭ꯔꯒ ꯍꯥꯏꯕ꯭ꯔꯣ ꯑꯗꯨꯃꯥꯏꯅ ꯍꯥꯏꯗꯤ ꯅꯪ ꯅꯣꯏꯒꯤ ꯖꯒꯥꯗꯣ ꯌꯧꯔꯦꯅ ꯍꯥꯏꯕ꯭ꯔꯕ ꯦꯂꯤꯚꯔꯤꯗꯨꯅ
ꯎꯝ
ꯑꯗꯨ ꯍꯥꯏꯔꯒ ꯌꯧꯗꯕ ꯄꯩꯁꯥ ꯀꯛꯑꯣ
ꯑꯗꯨ ꯑꯗꯨꯅꯦ ꯃꯃꯥꯡ ꯃꯃꯥꯡ ꯈꯔ ꯊꯣꯛꯑꯒ ꯌꯦꯡꯒꯦ
ꯌꯦꯡꯉꯣ ꯌꯦꯡꯉꯣ
ꯊꯕꯛ ꯁꯨ ꯂꯩꯦꯕꯅꯤꯅꯦ ꯉꯔꯥꯡꯁꯤꯗ ꯂꯩꯕꯥꯛ ꯇꯥꯕ ꯂꯥꯏꯕꯛ ꯇꯥꯕ ꯍꯥꯏꯕꯗꯤ ꯔꯤꯇꯔꯅꯤꯡ ꯋꯥꯔꯜꯗꯣ ꯃꯣꯏꯅ ꯁꯥꯕ ꯀꯣꯉꯜꯂꯅꯤ
ꯑꯗꯨ ꯁꯦꯝꯃꯒ ꯂꯩꯕ
ꯎꯝ ꯑꯗꯨ ꯁꯦꯝꯃꯒ ꯂꯩꯕꯅꯤ ꯑꯗꯨꯕꯨ ꯃꯣꯏꯅ ꯁꯤꯒꯤ ꯂꯝꯕꯤꯗ ꯂꯥꯛꯀꯗꯧꯅꯦꯕ ꯂꯥꯛꯇꯦꯕ
ꯀꯗꯤꯌꯥ ꯎꯝ
ꯀꯔꯤꯕꯥ